ꯁꯥ ꯅꯪꯒꯤꯁꯦ ꯃꯤꯡ ꯃꯤꯕꯗ ꯂꯥꯜꯂꯦ ꯂꯟꯆꯦꯜꯗꯤ ꯍꯥꯏꯒꯗꯕꯗꯣ ꯂꯟꯆꯦꯜ ꯆꯦ ꯆꯦꯗ ꯑꯣꯏꯔꯕꯤ ꯌꯥꯏ ꯂꯟꯆ ꯄꯤ ꯂꯟꯆ ꯂꯟꯆ ꯑꯦ ꯄꯤ ꯈꯝꯗꯦ ꯂꯥꯜꯂꯦ
ꯏꯔꯥꯡꯁꯨ ꯑꯍꯥꯟꯕꯗ ꯍꯥꯟꯅ ꯁꯦꯝꯃꯝꯕꯅꯦꯕ
ꯑꯗꯣ ꯅꯪꯗꯨ ꯑ ꯑꯦꯀꯥꯎꯟ ꯊꯤꯔꯣ
ꯈꯪꯗ꯭ꯔꯦ ꯑꯩ ꯑꯦꯀꯥꯎꯟꯗꯣ ꯑꯩꯀꯥꯎꯟꯗꯤ ꯂꯩꯗꯤ ꯂꯩꯈꯤꯕꯅꯦ ꯑꯦꯀꯥꯎꯟꯗꯤ ꯍꯥꯡꯔꯕꯅꯦ ꯑꯣ ꯄꯤꯟ ꯅꯝꯕꯔ ꯀꯩꯀꯥꯗꯤ ꯑꯇ ꯈꯪꯗꯦ
ꯑꯩ ꯇ ꯆꯦꯗꯤꯗꯤ ꯀꯋꯥꯔꯁ ꯅ ꯇꯅ
ꯈꯪꯅꯕ ꯍꯥꯟꯅ ꯋꯥꯔꯤ ꯁꯥꯟꯅꯕ ꯃꯤ ꯅꯠꯇꯕꯅꯤꯅꯀꯣ
ꯎꯝ
ꯋꯥꯔꯤ ꯁꯥꯟꯅꯕ ꯌꯥꯝ ꯆꯜꯂꯦꯕ ꯋꯥꯗꯣ ꯉꯥꯡꯅꯤꯡꯉꯥꯏꯗꯤ ꯂꯩꯇꯦ ꯍꯧꯖꯤꯠ ꯁꯥꯟꯣ ꯍꯥꯏꯕꯤ ꯌꯥ ꯁꯤꯖꯤꯠ ꯅꯅꯥꯜ ꯍꯕ ꯊ ꯈꯔ ꯁꯗ ꯋꯥ ꯃ ꯃꯁꯨꯕꯟ ꯔꯝ ꯑꯠꯇ ꯋꯥꯏ ꯋꯥꯔꯝꯕꯗꯕ
ꯑꯩ ꯃꯥꯥꯟ ꯊꯕꯛ ꯁꯨꯕ ꯎꯈꯤꯗꯦ
ꯍꯦ ꯃꯅꯤ ꯍꯦ ꯅ ꯃꯖꯦ ꯈꯕ
ꯑꯈꯣꯏ ꯃꯥꯥꯟꯗꯣ ꯃꯣꯏ ꯏꯖꯤꯕꯣꯏ ꯊꯕꯦ ꯆꯈꯤ
ꯖꯒꯄꯥꯏꯦ
ꯃꯥ ꯆꯠꯈꯤꯕꯕ꯭ꯔꯣ
ꯁꯇꯗ ꯑꯩꯅ ꯆꯂꯨꯒ ꯍꯥꯏ ꯀꯅꯤ ꯆ ꯀ ꯇꯟꯕꯗꯤ ꯇꯜꯂꯣꯏꯅꯦ ꯑꯩꯗꯣ ꯃꯣꯏꯗꯣ ꯊꯤꯕꯗ ꯁꯤꯕꯗꯅꯦ ꯃꯤ ꯁꯤꯕꯗ ꯊꯤꯟꯕ ꯀꯣꯡꯒꯥꯏꯒꯒ ꯇꯧꯕ ꯑꯣ ꯑꯗꯨ ꯌꯥꯎꯋꯦ ꯍꯥꯏ
ꯎꯝ
ꯑꯗꯣ ꯍꯥꯏꯕ ꯋꯥꯅꯤ ꯊꯤ ꯈꯪꯗꯕꯅꯤꯅ ꯑꯗꯨꯝ ꯄꯁꯨ ꯀꯞꯅꯔꯅꯦꯕ ꯃꯤꯁꯤꯡꯗꯣ ꯀꯥꯏꯕꯣꯏ ꯐꯪꯗꯦ ꯉꯔꯥꯡꯗꯤ ꯐꯪꯗ ꯉꯥꯡꯗꯤ ꯃꯥꯡꯉꯤ ꯃ ꯅꯨꯄꯤꯗꯁꯨ ꯐꯣꯟ ꯇꯧꯔ ꯍꯪꯉꯦ ꯍꯥꯏꯔꯝꯅꯦ
ꯑꯦ ꯃꯅꯤꯕꯤ ꯃꯅꯤꯄꯤ ꯈꯥꯏꯅꯒ꯭ꯔ ꯏꯖꯦ
ꯍꯥꯏꯅꯦ ꯍꯥꯏꯅ ꯃꯐꯝ ꯃꯆꯩꯒ ꯂꯣꯏ ꯄꯨꯈ꯭ꯔꯦ ꯍꯥꯏꯅ ꯑꯩꯁꯨ ꯈꯒ ꯁꯤꯇꯪ
ꯀꯔꯤꯉ ꯑꯦꯟ ꯇꯥꯗ
ꯎ ꯅꯪꯗꯤ ꯕꯦꯁꯇꯤ ꯂꯩꯕ ꯌꯥꯗ꯭ꯝꯅꯤ
ꯎꯝ ꯃꯥ ꯁ ꯏꯅꯦꯕ
ꯀꯩꯅꯣꯅꯦ ꯆꯤꯡꯗ ꯇꯨꯝꯃꯒ ꯂꯩꯕ ꯀꯩꯅꯣꯝ ꯍꯥꯏꯌꯦ ꯍꯥꯏꯗꯅꯦꯕꯨꯛꯆꯥꯥ ꯑꯣ
ꯅꯪ ꯊꯄ ꯁꯗ ꯂꯩꯔꯣ ꯐꯤꯗꯗ
ꯑꯥ
ꯌꯥꯕ꯭ꯔꯣ
ꯆꯅ ꯍꯥꯏꯔꯤꯗꯤ
ꯍꯩꯕ꯭ꯔꯕ
ꯐꯥꯏꯚ ꯖꯤꯔꯤ ꯑꯩ
ꯎꯝ ꯃꯈꯣꯟꯕꯨꯗꯤ ꯌꯥꯝ ꯇꯞꯄꯤꯦ ꯁꯥꯕ ꯃꯈꯣꯟ ꯋꯥꯔꯤ ꯁꯥꯟꯅꯕ ꯌꯥꯝ ꯀꯥ ꯇꯑ ꯇꯦꯒ ꯃꯤ
ꯑꯅ ꯀꯝꯁꯨꯨꯔ
ꯑꯣꯗ ꯐꯤ ꯃꯈ ꯈꯣꯗꯣ ꯃꯦꯆꯅ ꯃꯈ ꯈꯣ ꯑꯞꯇꯕ
ꯑꯩꯅ ꯊꯅ ꯇꯣꯛꯗꯕ ꯑꯃꯣꯟ
ꯅꯪ ꯍꯩꯇꯕ ꯌꯥꯝꯅꯤ ꯎꯝ ꯌꯥꯔꯦ ꯐꯅꯦꯛ ꯑꯃꯇ ꯍꯥꯏꯕꯗ ꯋꯥ ꯌꯥ ꯅꯪꯗꯤ
ꯑꯋꯥ ꯏꯩꯅꯗꯤ ꯍꯦ ꯃꯇ ꯍꯥꯏꯕꯗ ꯍꯥꯏꯕ ꯅꯠꯇꯦ ꯑꯅꯤꯗꯤ ꯍꯥꯏꯕꯗ ꯍꯥꯏꯕꯗ ꯃꯤ ꯂꯣꯏ ꯇꯥꯟꯅꯔꯕ ꯑꯗꯨ ꯇꯜꯂꯒ
ꯕꯨꯡꯉꯣꯁꯦ ꯕꯦꯛ ꯃꯌꯥ ꯂꯩꯔꯝꯃꯦ ꯑꯗꯨꯣ ꯏꯁ꯭ꯀꯨꯜ ꯀꯥꯏꯗꯣꯡꯒꯦ ꯄꯂ ꯗꯤꯌꯥ ꯇ ꯃꯔꯗꯨꯕ ꯑꯥꯎ
ꯀꯩꯅꯣꯗ ꯑꯅꯟꯗꯄꯨꯔꯨꯔ
ꯃꯃꯥ ꯇꯝꯕꯨꯇ ꯇꯝꯕꯨꯔꯦ
ꯑꯩ ꯃꯥꯅꯁꯨ ꯀꯥꯕ ꯑꯍꯨꯝꯂꯛꯂ ꯀꯩꯅꯣ ꯎꯔꯝꯃꯅꯤ
ꯑꯩꯗꯤ ꯀꯣꯏꯃꯥꯟꯅ ꯑꯦꯂꯕꯦꯟꯒꯤ ꯂꯥꯏꯔꯤꯛ ꯍꯪꯉꯤ ꯃꯉꯣꯟꯗ ꯇꯝꯕ꯭ꯔ ꯅꯉꯥꯎꯅ ꯂ ꯈ ꯂꯩꯔꯕꯃꯣꯃ ꯀꯥꯏꯗꯔꯣꯒ ꯆꯕ ꯃ ꯍꯅꯦ ꯆ ꯆꯒꯦꯅ ꯀꯔꯦ ꯎꯕ ꯀ ꯁ ꯄꯩꯁ ꯇꯠ ꯇꯨꯗꯤ ꯌꯥꯎꯗꯗꯤꯦ ꯍ ꯌꯥꯅꯤ ꯑꯩꯗꯣ ꯁꯤꯒ ꯃꯤ ꯃꯔꯤ ꯁꯨꯔꯦꯟ ꯃꯤ ꯃꯤ ꯃꯉꯥ ꯁꯨꯒꯗꯕ ꯋꯥꯠꯂꯤ
ꯑꯩꯣ ꯏꯖꯤꯕꯣꯏ ꯂꯩꯔꯤ ꯊꯦ ꯃꯥꯗꯔ
ꯁꯤ ꯄꯤꯡꯒꯤꯗꯨ ꯍꯥꯞꯄꯤꯌꯨꯗꯤ ꯍꯥꯏꯔꯒꯅꯦ
ꯑꯦ
ꯑꯩ ꯏꯟꯁꯇꯥꯁꯦ ꯍꯪꯕ ꯇꯥꯡꯕꯤꯌꯦ ꯃꯤꯒꯤ ꯃꯃꯥꯏ ꯐꯣꯠꯇꯣ ꯌꯥꯝ ꯊꯣꯛꯂꯛꯩꯕꯨ ꯀꯃꯥꯏꯅꯣ ꯈꯪꯗꯦ
ꯀꯩꯅꯣ ꯃꯤ ꯃꯥꯏ ꯐꯠꯇꯣ ꯊꯣꯛꯂꯛꯦꯕ
ꯃꯤꯗꯨꯅ ꯃꯤꯗꯨꯒꯤ ꯃꯃꯤꯡꯑꯦ ꯐꯣꯟ ꯃꯦꯁꯦꯁ ꯊꯥꯄꯂꯕ꯭ꯔ ꯁꯤ ꯐꯣꯇꯣ ꯊꯥꯔꯒꯅꯦ ꯂꯥꯛꯑꯦꯕꯩꯇ ꯑꯗꯨ ꯆꯠꯂ ꯀꯟꯅ
ꯅꯦ ꯏꯪꯂꯤꯁ ꯇꯧꯋꯦ
ꯀꯩꯒꯤꯅ ꯊ
ꯈꯪꯗꯦ ꯇꯔꯥ ꯏꯠꯀ ꯇꯧꯔꯣ ꯊꯥꯕ ꯅꯠꯇ꯭ꯔꯣ
ꯎꯝ
ꯀꯩꯅ ꯆꯎ ꯀ
ꯎꯝ
ꯀꯩꯅꯣꯝ ꯇꯧꯔꯦ ꯇꯧꯅꯤ ꯌꯥꯎꯗꯕꯝ ꯇꯧꯔꯦ ꯑꯩꯅ ꯇꯥꯔꯤꯁꯦ ꯑꯗꯨ ꯆꯦꯅꯥꯎꯒꯤ ꯐꯣꯇꯣꯒꯁꯨ ꯊꯣꯛꯂꯛꯑꯦ ꯈꯪꯗꯦ ꯃꯥꯅ ꯑꯃꯨꯛ ꯆꯤꯅꯥꯍꯣꯏ ꯈꯪꯗꯦ ꯆꯦꯅꯥꯍꯣꯏ ꯑꯃ ꯍꯥꯏꯛꯀꯤꯡ ꯇꯧꯕꯒꯤꯗ ꯑꯃ ꯃꯔꯝ ꯚꯗꯤꯑꯣ ꯀꯌꯥ ꯊꯝꯃꯝꯃꯤꯗꯅ ꯑꯗꯨ ꯀꯥꯟꯒꯤꯗꯨꯗ
ꯎꯝ
ꯑꯩꯉꯣꯟꯗ ꯇ꯭ꯔꯥꯏ ꯇꯧꯔꯣ ꯇꯧꯔ ꯍꯟꯇꯛꯁꯨ ꯇꯧ ꯇꯧꯒꯤꯕꯅꯤ ꯑꯗꯨ ꯑꯗꯨꯅꯦ ꯅꯗꯔꯣꯅ ꯄꯤꯔ ꯀꯩꯅ
ꯐꯅ‌ꯦꯛ ꯀꯌꯥ ꯇꯥꯏꯒ‌ꯦ ꯉꯁꯤꯒꯤ
ꯎꯝ ꯃꯉꯥ
ꯑꯩ ꯋꯥꯕꯗ ꯑꯗꯨꯃꯥꯏ ꯑꯗꯨꯗꯤ
ꯑꯩ ꯍꯧꯖꯤꯛ ꯂꯥꯛꯇ ꯉꯥꯏꯔꯤꯍ‌ꯦ ꯅꯨꯡꯊꯤꯟꯒꯤ
ꯍꫭꯏꯅꯦ ꯑꯩꯅ ꯍꯜꯂꯛꯄꯗ ꯅꫭꯏ ꯅꯌꯨꯗ ꯂꯩꯍꯧꯗꯧꯅ
ꯑꯗꯨ ꯅꯣꯏꯕꯥꯅꯤ ꯆꯥꯎꯧꯕꯤꯅꯕꯅꯕꯅꯤ ꯏꯖꯤꯕꯣꯏ ꯊꯤꯕ ꯆꯠꯂꯨꯏꯔꯣ
ꯌꯥꯅ ꯅꯣꯏ ꯅꯥꯎꯅ ꯍꯥ ꯃꯣꯏꯕꯨꯡ ꯈꯣꯡꯉ ꯊꯤ ꯍꯥꯏꯕꯗꯨꯗ ꯁꯨꯝ ꯌꯦꯡꯅꯤꯡꯗꯅ ꯑꯗꯨꯒ ꯃꯈꯥ ꯑꯃꯣꯝꯇ ꯂꯩ ꯍꯥꯏꯔꯤ ꯃꯥꯗꯤ ꯑꯍꯥꯟꯕꯗ ꯃꯈꯥꯗ ꯂꯩ ꯍꯥꯏꯕꯒꯤꯅꯦ ꯅꯣꯏ ꯀꯥꯡꯕꯗ ꯂꯩꯕ ꯅꫭꯏꯗ ꯌꯥꯝꯝ ꯆꯪꯒꯜ ꯂꯤꯗꯅ
ꯍꫭꯏ ꯑꯈꯣ ꯑꯈꯣꯏ ꯃꯒ ꯃꯃꯥꯒ ꯕꯥꯒꯅꯁꯨ ꯀꯥꯡꯈꯥꯗꯒ ꯂꯩꯕꯔ ꯌ‌ꯦꯡꯉꯨꯅꯦꯍꯦ ꯍꯥꯏꯅꯈꯤꯕꯅ‌ꯦ
ꯎ ꯀꯌꯥ
ꯀꯥꯡ ꯈꯥꯗ ꯇꯨꯝꯕ꯭ꯔꯥ ꯌ‌ꯦꯡꯉꯨꯅ‌ꯦ ꯃꯤꯗꯨꯕꯨ ꯂꯤꯟꯅ‌ꯦꯖꯨ ꯅꯠꯇ‌ꯦ ꯅꯠꯇ ꯑꯩꯗꯤ ꯑꯍꯥꯟꯕꯗ ꯑꯩꯗꯤ ꯑꯍꯥꯟꯕꯗ ꯂꯤꯟ ꯂꯩꯕ꯭ꯔꯥ ꯌꯦꯡꯉꯨꯒ ꯍꯥꯏꯅꯕ ꯃꯥꯜꯂꯦ ꯑꯗꯨꯒ ꯏꯕꯨ ꯑꫭꯏ‌ꯂꯩꯔꯝꯃꯤ
ꯈꯪꯕꯨ ꯈꯪꯅꯤ ꯂꯩꯔꯝꯃꯗꯤ ꯍꯩꯃ ꯅꯪꯗꯤ ꯀꯩꯗꯧꯔꯤꯕꯅ ꯋꯥꯊꯣꯛ ꯄꯨ ꯊꫭꯛꯑꯝꯒꯅꯤꯅꯦ
ꯎꯝ
ꯌꯥꯥꯟ ꯂꯥꯛꯑꯣꯗꯨ ꯀꯩꯅ
ꯑꯩꯈꯣꯏꯅꯠꯇ ꯀꯩꯅꯣ ꯃꯣꯏ ꯊꯕꯛ ꯁꯨꯕ ꯃꯤꯗꯣ ꯊꯦꯡ ꯊꯦꯡꯅ ꯂꯥꯛꯄꯒꯤ ꯅꯨꯄꯥ ꯊꯕꯛꯁꯨ ꯅꯨꯄꯥ ꯑꯝꯗ ꯉꯥꯡꯕ
ꯏꯁ ꯑꯩꯗꯤ ꯅꫭꯏꯗ ꯉꯥꯡꯔꯤ ꯁꯤꯅꯤ ꯅꯪꯅ ꯍꯟꯕ꯭ꯔꯥ ꯀꯥ ꯌꯥꯝ ꯍꯥꯏꯈꯤ ꯗꯥꯏ
ꯑꯩꯅ ꯑꯗꯩ ꯍꯈꯣꯏꯖꯨ ꯑꯗꯨꯝ ꯆꯥꯛ ꯆꯥꯔꯝꯕꯅꯦ ꯍꯧꯒꯣꯜꯂꯒ ꯑꯗꯨꯝ ꯃꯀꯥꯟ ꯊꯣꯛꯑꯦ
ꯎꯝ ꯉꯩꯍꯥꯛ ꯂꯩꯔꯒ ꯑꯈꫭꯏꯗ ꯑꯍꯨꯛ ꯇꯧꯋ‌ꯦ ꯑꯣꯈꫭꯏꯁꯨ
ꯎꯝ
ꯑꯁ ꯇꯧꯅꯔꯦ ꯇꯧꯅꯔꯦ
ꯁꫭꯗꯥ ꯍꫭꯏ ꯌꯨꯝ ꯁꯥ ꯂꯩꯔꯝꯃ‌ꯦꯅ‌ꯦ
ꯑꯧ ꯁꯄꯅ ꯦꯁ ꯊꯕꯒꯤ
ꯑꯣꯛ ꯌꯣꯟꯕꯦ ꯍꯥꯏꯕ꯭ꯔꯥ ꯂꯧ ꯌꯣꯟꯕ ꯍꯥꯏꯕ꯭ꯔꯥ
ꯂꯧꯅꯤ ꯂꯧ
ꯎꯝ
ꯌꯗꯁ
ꯑꯈꫭꯏꯅ ꯑꯈꫭꯏꯅ ꯁꯥꯅꯤ ꯁꯥꯅꯤ ꯍꯥꯏꯔꯥ ꯁꯨꯡꯁꯥ ꯁꯥꯗ‌ꯦ
ꯁꯗ ꯂꯣꯏꯒꯤ ꯃꯤꯅꯤꯁ ꯄꯥꯛ ꯁꯥꯔꯣꯏ
ꯑꯗꯨꯅ‌ꯦ ꯍꯥꯏꯖ‌ꯦ ꯑꯩꯅ ꯀ꯭ꯂꯥꯁ ꯁꯤꯛꯁ ꯀꯥꯏ ꯀꯥꯟꯗꯩ ꯍꯥꯏꯔꯛꯄꯅ‌ꯦ
ꯐ꯭ꯋꯥꯞ ꯂꯥ ꯁꯤꯛꯁ ꯂꯥ ꯀꯔ ꯀꯥꯟꯗꯩ ꯌꯨꯝ ꯁꯥꯔꯗꯃꯤ ꯁꯥꯔꯗꯃꯤ ꯁ ꯊ
ꯐꯨꯠ ꯁꯥꯗ ꯃꯥꯥꯟ
ꯅ ꯉꯁꯣ
ꯂꯩ
ꯅꯣꯡꯃꯗꯅꯦ ꯅꯣꯡꯃ ꯅꯣꯡꯃꯗ ꯃꯤ ꯃꯉꯥ ꯃꯉꯥꯔꯕ ꯁꯥꯟꯅꯗꯣꯏꯁꯦ
ꯈꯪ ꯁꯤꯅ ꯉꯔꯥꯡ ꯃꯉꯥ ꯁꯥꯟꯅꯗ ꯃꯉꯥ ꯇꯛꯁ ꯄꯤꯕꯅꯦ ꯑꯗꯨꯒ ꯃꯉꯥ ꯃꯉꯥꯗꯨ ꯀꯝꯄ꯭ꯂꯤꯠ ꯂꯣꯏꯔꯀꯥꯟꯗꯅꯦ ꯀꯩꯗꯧꯕ ꯍꯥꯏꯇꯥꯔꯦ ꯑꯃꯨꯛꯀ ꯍꯥꯞꯀꯠꯂꯛꯇꯣꯏꯅꯤ ꯀꯟꯊ꯭ꯔꯥ ꯁꯨꯇ꯭ꯔꯤꯕꯧ ꯃꯉꯥꯗꯣ ꯀꯝꯄꯤꯠꯔ ꯀꯥꯟꯗꯅꯦ ꯇꯔꯥ ꯑꯃꯨꯛ ꯑꯣꯏꯔꯅꯤ ꯇꯔꯥꯗꯨ ꯃꯉꯥ ꯁꯥꯟꯅꯔ ꯇꯔꯥ ꯁꯨ ꯀꯝꯄ꯭ꯂꯤꯠ ꯁꯨꯏꯗꯅ ꯇ꯭ꯔꯥꯉꯥꯃꯩꯛ ꯑꯣꯏꯔꯅꯤ ꯑꯃꯨꯛ ꯀꯨꯟ ꯑꯣꯏꯔꯅꯤ ꯀꯨꯟ ꯂꯣꯏꯔꯒ ꯃꯉꯥꯃꯨꯛ ꯑꯣꯏꯔꯅꯤ ꯀꯨꯟꯃꯉꯥꯗꯒꯤ ꯀꯨꯟꯊ꯭ꯔꯥ ꯑꯃꯨ ꯑꯣꯏꯔꯅꯤ ꯑꯗꯨꯒ ꯂꯣꯏꯔꯅꯤ
ꯅꯣꯡꯃ ꯅꯣꯡꯃꯒꯤꯔꯕ
ꯅꯣꯡꯃꯗ ꯄꯨꯂꯞ ꯁꯥꯟꯅꯊꯣꯛ ꯑꯁꯨ ꯌꯥꯅꯤꯗ ꯌꯥꯕ꯭ꯔꯣ
ꯀꯩ
ꯑꯥ ꯅꯣꯡꯃꯗ ꯄꯨꯂꯞ ꯁꯥꯟꯅ ꯊꯣꯛꯑꯁꯨ ꯌꯥꯕ꯭ꯔꯥ ꯍꯪꯕꯅꯤꯗ ꯆꯦ ꯅꯥꯎꯗ ꯌꯥꯕ꯭ꯔꯣ ꯍꯨꯝ ꯃꯥꯜꯂꯤ ꯏꯕꯦꯝꯃ ꯀꯤ ꯅꯪꯒꯤ ꯃꯑꯣꯡ
ꯑꯩꯁꯨ ꯌꯥꯗꯤ ꯌꯥꯔꯝꯃꯅꯤ
ꯌꯥꯔꯝꯃꯣꯏꯍꯦ ꯑꯩꯒꯤꯐꯧꯗ ꯀꯨꯏꯅ ꯂꯩꯔꯀꯥꯟꯗꯤ ꯌꯥꯏ ꯑꯗꯨꯒ
ꯆꯧꯕꯤꯒꯤꯗꯤ ꯌꯥꯏ ꯍꯥꯏꯗꯨꯗꯤ
ꯆꯧꯕꯤꯒ ꯀꯨꯏꯔꯝꯅꯦ ꯑꯩꯉꯣꯟꯗꯩ ꯍꯥꯟꯅ ꯍꯥꯞꯄꯅꯦ
ꯑꯗꯣ ꯅꯪ ꯑꯗꯨꯝ ꯆꯪꯕ꯭ꯔꯣ ꯇꯣꯏꯅ ꯇꯣꯏꯅ
ꯆꯧꯕꯤꯗꯣ
ꯅꯪꯒꯤ
ꯆꯪꯉꯦ ꯑꯩꯗꯤ ꯋꯥꯔꯤ ꯁꯥꯟꯅꯕꯩꯗꯤꯅꯦ ꯆꯪꯕꯗꯣ ꯋꯥꯔꯤ ꯁꯥꯟꯅꯕꯗ ꯆꯪꯉꯦꯕ ꯄꯩꯁꯥ
ꯎꯝ
ꯑꯗꯨ ꯆꯪꯕ꯭ꯔꯥ ꯄꯩꯁꯥ ꯆꯪ ꯉꯕ ꯈꯣꯠꯄꯒ ꯌꯦꯡꯕꯗꯨ ꯌꯦꯡꯕ ꯀꯥꯟꯗ ꯑꯗꯨꯝ
ꯀꯥꯏꯗꯅꯣ ꯑꯩꯗꯤ ꯍꯦꯛ ꯆꯪꯕꯒ ꯑꯩꯒꯤꯗꯤꯅꯦ ꯈꯪꯕ꯭ꯔꯥ ꯀꯩꯅꯣꯝꯇ ꯌꯥꯎꯗꯦ ꯕꯦꯛꯇꯧ ꯌꯥꯗ꯭ꯔꯣ ꯁꯤꯁꯦ
ꯌꯥꯕ ꯌꯥꯗꯕ꯭ꯔ ꯈꯪꯗꯦ ꯇꯧꯅꯨꯗ ꯂꯣꯏꯔꯒ ꯇꯧ ꯂꯣꯏꯕꯗꯣ ꯃꯤꯟ
ꯇꯔꯥ ꯆꯠꯂꯦ
ꯄꯣꯏ ꯃꯁꯤꯡ ꯍꯟꯕ꯭ꯔ ꯌꯦꯡꯒꯦ ꯉꯁꯥꯏ ꯏꯕꯦꯅꯤꯅ ꯋꯥꯔꯤ ꯁꯥꯟꯅꯕꯗꯣ ꯄꯣꯏꯟꯅꯦ ꯇꯔꯨꯛꯀ ꯀꯨꯟꯃꯔꯤ ꯇꯪ ꯑꯣꯏꯌꯦꯕ ꯄꯣꯏꯟ ꯃꯌꯥꯝ ꯀꯥꯗꯦꯕ
ꯋꯥ ꯃꯌꯥꯝ ꯉꯥꯡꯗꯕꯩ ꯑꯣꯏꯖꯥꯠꯂꯣ
ꯋꯥꯗꯤ ꯌꯥꯝ ꯉꯥꯏꯉꯤꯄꯣꯠꯅꯤꯗ ꯃꯩ ꯅꯪ ꯋꯥꯔꯤ ꯁꯥꯟꯅꯕꯗꯣꯁꯣ ꯊꯕꯛꯁꯨ ꯀꯣꯕꯤꯅ ꯋꯥꯔꯤ ꯁꯥꯟꯅꯕꯁꯨ ꯇꯥꯏ ꯂꯣꯏ ꯇꯥꯏꯄꯣꯠꯅꯤ ꯀꯩꯅꯣ ꯈꯪꯗꯦ
ꯅꯠꯇꯦ ꯑꯗꯨ ꯍꯥꯏ ꯑꯗꯨ ꯈꯪꯗꯦ ꯀꯩꯅꯣ ꯑꯗꯣ ꯎꯝ ꯍꯨꯖꯤꯛꯀꯤꯗꯤ ꯃꯦꯁꯦꯁ ꯂꯥꯛꯇꯦ ꯑꯃ ꯉꯁꯥꯏꯗꯤ ꯇꯥꯛꯁ ꯀꯝꯄ꯭ꯂꯤꯠ ꯑꯅ ꯂꯥꯛꯏꯗꯅ
ꯂꯥꯛꯑꯔꯣꯏꯌꯦ
ꯀꯩꯒꯤ
ꯑꯝꯇꯪ ꯁꯥꯟꯅꯗ ꯂꯣꯏꯒ꯭ꯔꯦ ꯀꯝꯄ꯭ꯂ ꯇꯧꯈ꯭ꯔꯕꯅꯦ ꯅꯪ ꯑꯗꯨꯗꯒꯤꯅꯦ ꯑꯥ ꯐꯣꯟꯠꯇꯧ ꯌꯥꯗ꯭ꯔꯤꯕꯅꯦꯕꯗꯣ ꯑꯗꯨꯒ ꯅꯪꯒꯤꯅ ꯑꯃꯨꯛ ꯃꯌꯥꯝꯁ ꯐꯣꯟꯊꯣꯛꯄ ꯑꯝꯇ ꯌꯥꯗ꯭ꯔꯀꯥꯟꯗꯅꯦꯕ ꯅꯪꯒꯤ ꯑꯃꯨꯛ ꯌꯥꯗ꯭ꯔꯣ ꯌꯥꯔꯛꯇꯣꯏꯁꯤꯅ
ꯑꯦ ꯀꯩꯒꯤ
ꯑꯗꯨꯁꯨ ꯌꯥꯏꯗ ꯑꯩꯈꯣꯏ ꯑꯗꯨꯝ ꯑꯩꯉꯣꯟꯗ ꯑꯃꯨ ꯇꯧ ꯌꯥꯅꯤ ꯆꯦꯅꯥꯎꯗꯃꯨꯛ ꯇꯧ ꯌꯥꯅꯤ
ꯀꯩꯅꯣ ꯅꯣꯏꯒꯤ ꯌꯥꯗ꯭ꯔꯀꯥꯟꯗ ꯑꯩ ꯌꯥꯔꯛꯀꯅꯤ ꯍꯥꯏꯔꯕ
ꯀꯨꯏꯅ ꯆꯪꯕꯗꯣ
ꯎꯝ
ꯏꯆꯤꯟ ꯏꯅꯥꯎ ꯌꯥꯔꯀꯥꯟꯗ ꯍꯥꯞꯄꯅꯦꯕ ꯆꯦꯅꯥꯎ ꯂꯣꯏꯔꯦꯗꯅ
ꯆꯦꯅꯥꯎ ꯂꯣꯏꯒꯔꯕꯣ
ꯂꯣꯏꯒꯔꯦ
ꯁꯥꯟꯅꯅꯕ ꯌꯥꯗ꯭ꯔꯦ ꯃꯥꯒꯤ
ꯌꯥ ꯃꯤ ꯇꯔꯗꯤ ꯌꯥ
ꯅꯨꯄꯤ ꯁꯥ ꯆꯉꯛꯑꯔꯣꯏ ꯃꯤ ꯇꯧꯔꯀꯥꯟꯗ ꯆꯪꯉꯛꯀꯗꯣꯏꯕ
ꯈꯪꯗꯦ ꯑꯩꯒꯤ ꯉꯁꯤ ꯄ꯭ꯔꯣꯁꯦꯁ ꯂꯩꯔꯝꯃꯦꯕ ꯄꯩꯁꯥ ꯉꯁꯥꯏ ꯃꯣꯛꯄ꯭ꯔꯥ ꯋꯥꯔꯤ ꯁꯥꯟꯅꯕꯅꯦꯕꯗꯣ ꯃꯤꯅ ꯇꯧꯔꯛꯑꯒ ꯁꯥꯟꯅꯕ ꯑꯣꯏꯗꯣꯏꯅꯦꯕ
ꯃꯤ ꯑꯃꯥ ꯃꯝꯗꯜꯕ ꯀꯦ ꯀꯌꯥ ꯆꯪ
ꯆꯥꯝꯃꯗꯤ ꯍꯥꯏꯕꯅꯤ ꯑꯗꯣ ꯄꯣꯏ ꯃꯁꯤꯡꯒꯤ ꯈꯥꯏꯗꯣꯛ ꯃꯥꯜꯂꯦꯅ ꯈꯟꯕꯗꯆꯅꯥꯎꯒ ꯑꯃ ꯋꯥꯔꯤ ꯁꯥꯟꯅꯕꯗꯣ